ꯀꯩꯗꯧꯔꯤꯒꯦ ꯇꯨꯝꯃꯤꯔꯣ
ꯇꯨꯝꯗꯦꯗ
ꯍꯧꯒꯠꯇ꯭ꯔꯤꯕ ꯃꯥꯂꯦꯗ
ꯑꯩꯁ ꯉꯁꯥꯏ ꯍꯧꯒꯠꯈ꯭ꯔꯦꯍꯦ ꯀꯩꯅꯣꯅꯦ
ꯈꯣꯟꯁꯤꯗꯤ ꯌꯥꯗꯦꯗ ꯇꯨꯝꯃꯒꯦ ꯇꯨꯝꯃꯒ ꯋꯥ ꯉꯥꯡꯕ ꯃꯥꯜꯂꯦꯍꯦ
ꯑ ꯅꯠꯇꯦꯗ ꯑꯩ ꯁꯨꯝ ꯐꯝꯃꯒ ꯂꯩꯔꯝꯕꯗꯨꯒꯤ
ꯑꯣ ꯉꯔꯥꯡ ꯕꯣꯜꯒ ꯌꯦꯡꯕꯒꯤ ꯇꯨꯝꯅꯤꯡꯕꯒꯤ ꯐꯥꯎꯕ ꯃꯥꯜꯂꯦꯕ ꯑꯩꯗꯤꯀꯣ
ꯅꯠꯇꯦꯗ ꯅꯠꯇꯦꯗ ꯏꯁꯥ ꯕꯣꯜꯗꯣ ꯑꯩꯗꯤ ꯌꯦꯡꯗꯦ ꯏꯃꯥꯟꯅꯕꯤ ꯏꯅꯥꯎꯄꯤ ꯂꯩꯕꯗꯨꯗꯣ ꯌꯦꯡꯉꯦꯕ ꯑꯗꯨꯒꯤ ꯑꯃꯝꯕ ꯀꯥꯚꯛ ꯀꯥꯚꯛ ꯌꯦꯡꯉꯦ ꯑꯗꯣ ꯌꯦꯡꯗ꯭ꯔꯦꯗ
ꯉꯔꯥꯡꯗꯣ ꯌꯥꯝ ꯐꯖꯕ ꯃꯦꯠꯁꯇ ꯌꯦꯡꯗ꯭ꯔꯤ ꯀꯩꯒꯤꯅꯣ ꯌꯦꯡꯍꯟꯅꯤꯡꯉꯒ ꯍꯦꯔꯥ
ꯎꯝ ꯑꯩ ꯀꯣꯛꯁꯨꯨ ꯉꯥꯎꯕ ꯑꯗꯨꯒꯤ ꯌꯦꯡꯅꯤꯡꯗꯕ
ꯑꯣꯍꯣ ꯅꯨꯡꯉꯥꯏꯇꯦꯗ ꯀꯣꯛ ꯉꯥꯎꯔꯕ
ꯎꯝ
ꯀꯔꯝꯅ ꯉꯥꯎꯕ꯭ꯔꯥ ꯀꯔꯝꯅ ꯀꯣꯛ ꯉꯥꯎꯕ꯭ꯔꯅꯦ
ꯈꯪꯗꯕ
ꯑꯣ ꯀꯣꯛ ꯉꯥꯎꯕꯒꯤ ꯈꯔ ꯑꯅꯥꯕ ꯈꯔ ꯂꯩꯕ꯭ꯔꯕ ꯑ ꯍꯥꯥ ꯑꯩꯔꯣ ꯉꯔꯥꯡꯒꯤ ꯃꯦꯠꯁꯇ ꯑꯃꯨꯛ ꯍꯟꯅ ꯍꯟꯅ ꯌꯦꯡꯅꯤꯡꯉꯤ ꯌꯦꯡꯉꯤ
ꯀꯔꯤꯒꯤ
ꯑꯦ ꯑꯁ ꯉꯔꯥꯡ ꯊꯤꯅ ꯐꯖꯕꯗꯣ ꯌꯥꯝꯅ ꯑꯩꯈꯣꯏꯗꯤ ꯕꯔꯀꯥꯒꯤ ꯃꯤꯅꯦꯕ ꯑꯩꯗꯤ
ꯑꯣ
ꯑꯗꯨ ꯑꯗꯨꯅ ꯉꯔꯥꯡꯗꯣ ꯕꯥꯄꯦꯗꯣ ꯌꯥꯝ ꯊꯤꯅ ꯀꯣꯅ ꯇꯧꯕꯗꯣ ꯌꯥꯝ ꯅꯨꯡꯉꯥꯏꯖꯕꯗꯣ
ꯑꯦꯐ
ꯑꯕꯗꯣ ꯏꯁ ꯏꯁ ꯈ ꯑꯩꯈꯣꯏꯗꯤ ꯌꯥꯗꯦꯕ ꯕꯄꯦꯗꯣ ꯌꯥꯝꯅ ꯆꯥꯎꯊꯣꯛꯑꯦꯕ ꯃꯥꯗꯣ
ꯁꯁ ꯌꯥꯔꯦꯗ ꯉꯔꯥꯡꯗꯤ ꯉꯔꯥꯡꯗꯤ ꯑꯩꯗꯤ ꯂꯣꯏꯅ ꯁꯞꯄꯣꯔꯠ ꯇꯧꯋꯦ ꯀꯥꯏꯅ ꯍꯧꯖꯤꯛꯇꯤ ꯑꯃꯨꯛꯀ ꯑꯃꯃꯨꯛ ꯍꯥꯏꯈꯤꯔꯛꯑꯦꯅꯦ
ꯍꯧꯖꯤꯛ ꯇꯧ ꯍꯧꯖꯤꯛ ꯇꯧ ꯁꯄꯣꯔ ꯂꯣꯏ ꯇꯧꯋꯦ ꯄꯄꯤꯁꯨ ꯇꯧꯋꯦ ꯌꯥꯝꯃꯜꯁꯨ ꯇꯧꯋꯦ ꯑꯗꯨꯕꯨ ꯌꯥꯝꯃꯥꯗꯤ ꯈꯔ ꯌꯦꯉ ꯅꯍꯥ ꯑꯣꯏꯔꯤꯗꯅ ꯃꯥꯁꯨ ꯈꯔ ꯍꯟꯗꯛꯇꯤ ꯆꯍꯤ ꯇꯔꯥ ꯃꯇꯨꯡꯗꯅꯦꯕ ꯏꯁꯄꯦꯟꯅ ꯐꯥꯏꯅꯦꯜ ꯆꯪꯕꯗꯣ ꯑꯗꯨꯃꯥꯏꯅ ꯆꯪꯍꯟꯅꯤꯡꯕ ꯑꯩꯁꯨ ꯆꯪꯍꯟꯅꯤꯡꯉꯦ ꯑꯗꯨ ꯃꯣꯏꯗꯤ ꯃꯃꯥꯡꯗꯤ ꯐ꯭ꯔꯥꯟꯁꯁꯨ ꯁꯦꯀꯦꯟ ꯇꯥꯔꯦꯗꯅ ꯑꯗꯨꯅ ꯃꯣꯏꯁꯨ ꯑꯨꯛꯇꯪꯗꯤ ꯐꯥꯁ ꯇꯥꯗ꯭ꯔꯒꯁꯨ ꯐꯥꯏꯅꯦꯜ ꯆꯪꯉꯒ ꯈꯤꯇꯪꯗꯤ ꯁꯦꯀꯦꯟꯗꯁꯨ ꯇꯧꯕꯗ ꯉꯝꯃꯗꯤ ꯐꯩꯗꯅ ꯃꯣꯏꯒꯤꯁꯨ ꯆꯥꯟꯁ ꯄꯤꯅꯤꯡꯕ ꯋꯥꯅꯤꯡ
ꯍꯣꯏꯅꯤꯅꯦ ꯑꯗꯨ ꯑꯣꯏꯔꯁꯨ ꯉꯔꯥꯡꯗꯤ ꯑꯁ ꯀꯔꯤꯝ ꯍꯥꯏꯗꯦ ꯑꯩꯗꯤ ꯂꯣꯏ ꯁꯄꯣꯔꯠ ꯇꯧꯍꯁꯤꯅ ꯑꯁ ꯕꯥꯕꯗ ꯆꯧꯊꯣ ꯑꯦꯥꯏ
ꯑ ꯁꯨꯝ ꯅꯣꯛꯁꯤ ꯐꯪꯒꯤ ꯇ ꯅꯣꯛꯁꯤ ꯐ ꯇ ꯑꯗꯨ ꯂꯣꯏꯕꯨꯗꯤ ꯁꯞꯄꯣꯔꯠ ꯇꯧꯋꯦ ꯍꯥꯏꯕꯗꯤ ꯦꯠꯁꯨ ꯇꯧꯋꯦ ꯃꯦꯁꯤ ꯔꯣꯅꯥꯜꯗꯣ ꯌꯥꯃꯥꯜ
ꯍꯖꯥꯕꯨꯣ
ꯆꯥ ꯀꯂꯣ ꯆꯥꯖꯤꯔꯤꯗ
ꯀꯩꯅꯣ ꯑꯗꯨꯗꯤ ꯌꯥꯝ ꯊꯦꯡꯅ ꯆꯥꯕ꯭ꯔꯣ
ꯊꯦꯡꯉ ꯆ ꯍꯧꯖꯤꯛꯁꯦ ꯀꯩꯅꯣꯒꯤ ꯑꯩꯈꯣꯏ ꯃꯇ ꯀꯔꯤ ꯍꯥꯏꯅꯤ ꯑꯁꯇꯤ ꯍꯥꯏꯅ ꯀꯩꯅꯣꯒꯤ ꯃꯤ ꯂꯩꯈꯤꯗ꯭ꯔ ꯃꯇꯨꯡꯗ ꯅꯠꯇꯦ ꯅꯠꯇꯦ ꯃꯤ ꯂꯩꯈꯤꯗ꯭ꯔꯕ ꯃꯇꯨꯡꯗꯅꯦ ꯁꯤꯛꯁ ꯗꯦꯁꯃꯨꯛ ꯁ ꯅꯨꯃꯤꯠ ꯇꯔꯨꯛꯅꯤꯃꯨꯛ ꯁꯨꯔꯀꯥꯟꯗꯃꯥꯏꯅ ꯇꯧꯕ ꯑꯃ ꯌꯥꯎꯋꯦꯕꯈꯣꯏꯒꯤꯀꯣ ꯑꯗꯨꯒ ꯅꯨꯃꯤꯠ ꯇꯔꯥꯅꯤꯠ ꯇꯨꯌꯦꯞ ꯗꯦꯖꯃꯨꯛ ꯁꯨꯕꯒꯁꯨ ꯇꯣꯉꯥꯏꯃꯥꯏꯅ ꯇꯧꯕ ꯑꯃ ꯂꯩꯌꯦꯕꯀꯣ
ꯑ
ꯑꯗꯨꯒꯤ ꯇꯧꯕꯒꯤ ꯀꯩꯅꯣ ꯈꯦꯔꯗꯣ
ꯑꯣ ꯑꯣ ꯑꯣ
ꯈꯦꯔ ꯄꯣꯔꯛꯄ ꯈꯦꯔ ꯄꯔꯛꯄꯒꯤ ꯆꯥꯁꯦꯜꯂꯨꯕꯒꯤ ꯆꯥꯛꯁꯦ ꯆꯥꯖꯅꯤꯡꯗꯦꯕ
ꯑꯣ ꯑꯁꯇꯤ ꯌꯥꯎꯕ ꯆꯠꯂꯔꯣ
ꯎꯝ ꯑꯩꯕꯨꯗꯤ ꯌꯥꯎꯖꯩꯑꯌꯦ ꯑꯩꯈꯣꯏ ꯑꯩꯈꯣꯏ ꯄꯨꯕꯨ ꯃꯅꯤ ꯄꯨꯔꯛꯄꯨꯀꯣ
ꯑꯣ ꯑꯣ
ꯑꯗꯨꯒꯤ
ꯇꯥꯏ ꯏꯁꯗ ꯀꯅꯥ ꯊꯣꯡꯒꯦ
ꯆꯥꯛꯇꯦ ꯆꯥꯛꯇ ꯂꯣꯏꯁꯤꯟꯈ꯭ꯔꯦ ꯏꯟꯁꯥꯡꯕꯨꯗꯤ ꯃꯥꯟꯅ ꯊꯣꯡꯈ꯭ꯔꯦ
ꯑꯣ ꯅꯪ ꯊꯣꯡꯕ꯭ꯔꯣꯖꯥ ꯑꯦꯁ ꯍꯤꯡꯖꯥꯡꯁꯨ ꯊꯣꯡꯦ
ꯍꯤꯟꯖꯥꯡ ꯍꯤꯟꯖꯥꯡꯗꯨꯅ ꯑꯈꫭꯏ ꯃꯥ ꯊꫭꯡꯍꯜꯂꯦ ꯑꯈꫭꯏ ꯑꯈꫭꯏꯗꯥꯅ ꯆꯥꯒꯤꯌꯦ ꯑꯩ ꯊꯣꯡꯉ ꯆꯥꯅꯤꯡꯗꯦꯌꯦ ꯍꯥꯎꯕꯅꯤꯍꯦ ꯑꯩꯒꯤ ꯑꯥ ꯍꯥꯎꯕꯗꯪ ꯊꯣꯡꯉꯖꯨ ꯆꯥꯅꯤꯡꯕ ꯍꯥꯏꯇꯥꯔꯦ ꯑꯩꯅ ꯊꯣꯡꯉꯗꯤ
ꯑꯗꯨ ꯑꯗꯨꯗꯤ ꯅꯣꯏꯗꯅ ꯀꯔꯤꯒꯤ ꯍꯥꯎꯇꯦ ꯍꯥꯏꯕ꯭ꯔꯣ
ꯍꯥꯎꯇꯦ ꯍꯥꯏꯕ ꯅꯇꯦ ꯑꯈꫭꯏꯃꯥꯅ ꯊꯣꯡꯕꯗꯅ ꯑꯩꯈꯣꯏꯗꯤ ꯏꯃꯥ ꯏꯃꯥꯅ ꯊꯣꯡꯕꯁꯨꯅ ꯄꯥꯝꯖꯩꯗꯅ
ꯍꯣꯏ ꯂꯣꯏꯅꯃꯛ ꯇꯧꯋꯤ ꯇꯧꯋꯤꯗ ꯏꯃꯥꯅ ꯍꯦꯟꯗꫭꯏꯅꯤ
ꯏꯃꯥꯅ ꯊꯣꯡꯕꯁꯨ ꯈꯔ ꯍꯦꯟꯅ ꯆꯥꯅꯤꯡꯉꯦꯕ ꯑꯇꯩ ꯑꯇꯩꯒꯤꯗꯩꯗꯤ ꯑꯗꯨꯅ ꯏꯃꯥꯅ ꯊꯣꯡꯕꯅ ꯆꯥꯅꯤꯡꯕ ꯋꯥꯅꯤꯗ
ꯎꯝ ꯉꯔꯥꯡ ꯅꯪꯗꯤ ꯀꯩꯅꯣ ꯀꯗꯥꯏꯗ ꯆꯠꯀꯅꯤ ꯍꯥꯏꯕꯗꫭ ꯆꯠꯇꯕ꯭ꯔꯣ
ꯆꯠꯇꯣꯏꯅꯦ ꯍꯣꯔꯦꯟ ꯉꯔꯥꯡꯗꯣ ꯉꯁꯤꯁꯦ ꯑꯩꯈꯣꯏꯒꯤ ꯅꯣꯡꯃ ꯄꯥꯟꯕꯅ ꯇꯧꯕꯅꯦ ꯑꯩꯈꯣꯏꯒꯤ ꯑꯩꯈꯣꯏ ꯖꯥꯇꯤꯒꯤꯀꯣ ꯅꯣꯡꯃ ꯄꯥꯟꯕ ꯍꯥꯏꯅ ꯂꯣꯏꯅꯃꯛ ꯈꯔ ꯄꯥꯡꯗꯔꯒ ꯒꯥꯔꯤ ꯅꯨꯡꯒꯤ
ꯀꯔꯤ ꯀꯔꯤ ꯀꯔꯤ ꯇꯧꯅꯕ꯭ꯔꯕ ꯅꯣꯡꯃ ꯄꯥꯟꯕꯁꯦ
ꯀꯣ ꯊꯥ ꯈꯨꯗꯤꯡꯒꯤ ꯊꯥ ꯈꯨꯗꯤꯡꯒꯤ ꯅꯣꯡꯃ ꯄꯥꯟꯕꯁꯤꯗ ꯑ ꯀꯩ ꯍꯥꯏꯅꯤ ꯑ ꯁꯤꯟꯊꯥ ꯂꯦꯞꯁꯦ ꯍꯥꯏꯅ ꯒꯥꯔꯤ ꯅꯨꯡꯂꯤ ꯆꯦꯟꯅꯗꯕ ꯗꯨꯀꯥꯟ ꯉꯥꯟ ꯐꯝꯅꯗꯕ ꯀꯣ ꯁꯨꯃꯥꯏ ꯇꯧꯕ ꯑꯗꯨꯒꯤ ꯕꯖꯥꯔ ꯁꯨꯝ ꯊꯣꯛꯎꯏꯕꯀꯣ ꯑꯗꯣ ꯒꯥꯔꯤ ꯌꯥꯝ ꯄꯥꯛ ꯆꯦꯜꯂꯔꫭꯏ ꯍꯥꯏꯅꯤꯅ ꯑꯩꯈꯣꯏꯒꯤ ꯍꯌꯦꯡ ꯌꯥꯎꯗ꯭ꯣꯏꯗꯣ ꯍꯌꯦꯡ ꯄ꯭ꯔꯣꯒꯥꯝ ꯅꯨꯃꯤꯠꯇꯣ ꯀꯩꯅꯣ ꯇꯧꯕ ꯏꯝꯐꯥꯜ ꯂꯣꯝꯗꯩꯁꯨ ꯌꯥꯎꯗꯕ ꯌꯥꯝꯅ ꯌꯥꯎꯋꯦꯕꯀꯣ ꯃꯣꯏꯁꯨ ꯃꯣꯏꯁꯨ ꯍꯌꯦꯡ ꯍꯥꯏꯗꯔꯛꯀꯅꯤ ꯍꯥꯏꯕꯀꯣ ꯍꯣꯔꯦꯟ ꯍꯥꯏꯗꯔꯛꯄꯗ ꯃꯇꯝꯗ ꯑꯣꯏꯅ ꯃꯣꯏ ꯑ ꯉꯁꯤꯗꯤ ꯑꯁꯣꯝ ꯅꯥꯀꯟꯗ ꯂꯦꯛ ꯎꯗꯣꯏꯅꯦꯕ ꯑꯗꯨꯗ ꯑꯩꯈꯣꯏ ꯌꯨꯝ ꯅꯠꯇꯦꯕ ꯑꯗꯨꯝ ꯂꯥꯞꯄꯦꯕꯀꯣ
ꯑꯣ
ꯑꯗꯨꯗ ꯂꯥꯛꯄꯗ ꯃꯣꯏꯗ ꯏꯃꯥꯟꯅꯕꯗꯨ ꯄꯨꯟꯅ ꯍꯌꯦꯡꯒꯤ ꯏꯁꯩꯗ ꯇꯝꯗꯣꯏꯅꯦꯕ
ꯑꯣ ꯑꫭ ꯅꫭꯏꯒꯤꯁꯤ ꯏꯁꯩ ꯁꯛꯄꯗꯤ ꯀꯩ ꯂꯣꯟꯗ ꯍꯥꯏꯕꯗꯤ ꯑꯗꯨꯝ ꯏꯪꯂꯤꯁꯇ ꯇꯧꯕ꯭ꯔꯥꯅ ꯅꯠꯇ꯭ꯔꯒ ꯃꯅꯤꯄꯨꯔꯗ ꯇꯧꯕꯔ
ꯑꯈꯣꯏꯒꯤ ꯂꫭꯟꯗ ꯎꯝ ꯇꯧꯋꯦ ꯃꯤꯠ ꯏꯪꯂꯤꯁꯇꯁꯨ ꯇꯧꯕ ꯌꯥꯏ ꯑꯗꯨꯁꯨ ꯑꯥ ꯈꯪ ꯏꯪꯂꯤꯁ ꯈꯪꯗꯕ ꯍꯟꯈ꯭ꯔꯦꯗꯅ
ꯍꯣꯏ ꯍꯣꯏ ꯍꯣꯏ
ꯑꯗꯗꯤ ꯑꯈꯣꯏꯅ ꯁꯛꯑꯒ ꯁꯦ ꯃꯣꯏꯅ ꯍꯥ ꯑꯥ ꯎꯪ ꯎꯝ ꯇꯧꯔ ꯇꯥꯔ ꯂꯩꯔꯅꯤ ꯃꯈꯣꯏꯗ ꯊꯋꯥꯏꯔꯣꯝꯗ ꯄꯥꯡꯒꯜꯗ ꯐꯪꯗ꯭ꯔꯗꯤ ꯀꯥꯟꯅꯗꯦꯗꯅ
ꯍꯣꯏ ꯑꯗꯣ ꯃꯅꯤꯄꯨꯔꯗ ꯂꯣꯟꯕꯖꯨ ꯑꯇꯧꯕꯖꯨ ꯌꯥꯝ ꯅꯨꯡꯉꯥꯏꯕꯅꯤꯗ
ꯅꯦ ꯑꯗꯨ ꯍꯣꯔꯦꯟ ꯅꯨꯡꯉꯥꯏꯔꯦ ꯍꯥꯏꯔꯒꯗꯤꯅꯦ ꯑꯩꯅ ꯍꯣꯔꯦꯟ ꯉꯍꯥꯛ ꯂꯩꯔꯒ ꯑꯥ ꯏꯁꯩ ꯑꯃꯈꯛ ꯊꯥꯔꯛꯀꯦꯕꯀꯣ ꯇꯥꯎꯕꯀꯣ ꯌꯥꯝ ꯌꯦꯡꯉꯣ
ꯅꯪꯅ ꯁꯠꯄ ꯅꯠꯇ꯭ꯔꯒ ꯃꯤꯅ ꯃꯤꯒꯤ ꯃꯤꯒꯤꯔꯣ
ꯑꯩꯒꯤ ꯁꯛꯄ ꯏꯀꯥꯏꯖꯩꯍꯦ ꯍꯩꯇꯦꯍꯦ ꯑꯩ ꯈꯣꯟꯖꯦ ꯌꯥꯝ ꯊꯤ
ꯍꯥꯏꯖꯤꯟꯅꯧꯀꫭ ꯍꯥꯏꯖꯤꯟꯅꯧ
ꯍꯥꯏꯖꯤꯟꯕꯅꯠꯇꯦ ꯑꯩ ꯈꯣꯟ ꯌꯥꯝ ꯊꯤꯑꯕ ꯃꯤꯗꯅꯦ ꯑꯩ ꯈꯣꯟ ꯏꯁꯩ ꯁꯛꯄꯣ ꯊꯥꯔꯛꯑꯒ ꯑꯩꯈꯣꯏ ꯏꯆꯦ ꯑꯃꯅꯀꯣ ꯅꯪꯒꯤ ꯁꯂꯣꯗꯅ ꯊꯔꯛꯑꯣ ꯍꯥꯏꯕꯗ ꯑꯩꯅ ꯑꯍꯟꯗꯅ ꯍꯥꯏꯔꯤꯅ ꯑꯩ ꯑꯗꯨꯝ ꯌꯥꯔꯦꯕꯀꯣ ꯑꯩꯈꯣꯏ ꯆꯦꯅ
ꯅꯣꯏ ꯆꯦꯗꯤ ꯀꯖꯤꯟ
ꯑꯩꯈꯣꯏꯁꯦ ꯍꯣꯏ ꯀ ꯁꯨꯝ ꯂꯥꯞꯅ ꯃꯔꯤ ꯑꯣꯏꯈꯤꯕ ꯂꯥꯞꯅ ꯃꯔꯤ ꯑ ꯃꯥꯅ ꯃꯥꯁꯨ ꯀꯩꯅꯣꯗ ꯆꯤꯡꯃꯤꯗ ꯃꯌꯨꯝ ꯄꯥꯜꯂꯦꯕꯀꯣ ꯃꯥꯁꯨ
ꯅꯣꯏꯗꯤ ꯑꯅꯝꯕ ꯑꯗꯨꯃꯥꯏ ꯇꯧꯅꯕ ꯃꯥꯜꯂꯦꯀꯣ ꯅꯣꯏꯒꯤ ꯏꯃꯨꯡ
ꯍꯣꯏ ꯑꯗꯥꯟꯅ ꯄꯥꯟꯈꯤꯕꯗꯩ ꯃꯥꯅ ꯍꯥꯏꯔꯛꯑꯦ ꯑꯗꯨꯅ ꯃꯥꯁꯨ ꯑꯍꯥꯟꯕꯗꯗꯤ ꯈ ꯀ ꯀꯅꯣ ꯇꯧꯔꯝꯗꯤ ꯁꯨ ꯈꯪꯗꯕ ꯈꯪꯉꯛꯄꯗ ꯋꯥꯔꯤꯒ ꯇꯧꯔꯑꯦꯀꯣ ꯃꯥꯏ ꯋꯥꯔꯤ ꯇꯧꯔꯛꯄ ꯃꯇꯝꯗ ꯑꯩꯅ ꯑꯩꯅ ꯑꯩꯁꯨ ꯁꯨꯃꯥꯏꯅ ꯑꯣꯏꯈ꯭ꯔꯦꯅ ꯑꯩꯁꯨ ꯈꯪꯕ ꯑꯣꯏꯈꯤꯕꯗꯒꯤ ꯑꯩꯁꯨ ꯈꯪꯕ ꯑꯣꯏꯃꯤꯟꯅꯕꯗꯒꯤ ꯃꯥꯒ ꯏꯕꯥꯏꯅꯤ ꯋꯥꯔꯤ ꯁꯥꯟꯅꯕ ꯃꯇꯝꯗꯗꯤ ꯑꯇꯣꯞ ꯇꯣꯞꯄꯒꯤ ꯇꯣꯉꯥꯟ ꯁꯥꯗ꯭ꯔꯦ ꯑꯗꯨꯝ ꯑꯌꯥꯝꯕ ꯋꯥꯈꯜꯖꯦ ꯑꯗꯨꯝ ꯂꯧꯁꯤꯡ ꯊꯣꯛꯅꯕ ꯑꯃꯅ ꯋꯥꯔ ꯃꯇꯝꯗ ꯑꯗꯨꯝ ꯀꯩꯅ ꯃꯦꯟꯈꯠꯀꯅꯤ ꯍꯥꯏꯕꯗꯤ ꯏꯁꯣꯔꯅ ꯃꯦꯟꯈꯠꯄꯤꯕ ꯊꯤꯑꯣꯔꯤꯁꯤ ꯇꯧꯔꯦꯀꯣ ꯉꯔꯥꯡꯁꯨ ꯑꯩꯅ ꯉꯔꯥꯡ ꯅꯣꯏꯒꯤ ꯑꯥ ꯅꯣꯏ ꯉꯥꯛꯇꯪ ꯑꯌꯨꯛꯇ ꯅꯣꯏ ꯑꯣ ꯐꯤꯁ ꯆꯠꯄ ꯃꯇꯝꯗꯣ ꯑꯏ
ꯑꯥꯎ ꯑꯥꯎ
ꯑꯗꯨ ꯃꯇꯝꯗ ꯑꯈꯣꯏ ꯆꯦ ꯋꯥꯔꯤ ꯁꯥꯅꯩꯕꯀꯣ ꯑꯈꯣꯏ ꯆꯦ ꯋꯥꯔꯤ ꯁꯥꯟꯅꯕ ꯃꯇꯝꯗ ꯑꯈꯣꯏ ꯏꯆꯦꯁꯤꯅ ꯑꯃꯨꯛ ꯈꯣꯏ ꯆꯦꯁꯨ ꯉꯥ ꯉꯔꯥꯡꯗꯤ ꯃꯊꯋꯥꯏ ꯈꯔ ꯅꯨꯡꯉꯥꯏꯇꯕꯀꯣ ꯑꯩꯒꯤꯅ ꯀꯃꯥꯏ ꯇꯧꯋꯤ ꯑꯗ ꯑꯩꯅ ꯀꯃꯥꯏꯅ ꯇꯧꯅꯤ ꯍꯥꯏꯁꯦ ꯑꯩꯁꯦ ꯕꯥꯏꯕꯜꯗꯒꯤ ꯊꯤꯖꯤꯜꯂꯛꯑꯦꯀꯣ ꯍꯣꯏꯖꯦ ꯁꯤ ꯀꯥꯅ ꯀ ꯅꯥꯅ ꯁꯤ ꯈꯅ ꯋꯥꯈꯜꯖꯦ ꯊꯤꯔꯒ ꯇꯛ ꯍꯥꯏꯌꯦ ꯃꯥꯅ ꯑꯗꯨ ꯑꯩꯅ ꯏꯁꯩ ꯑꯃꯁꯨ ꯁꯤ ꯏꯁꯩꯖꯦ ꯇꯥꯑꯣ ꯁꯤ ꯏꯁꯩ ꯇꯥꯔꯒꯗꯤ ꯅꯪꯉꯣꯟꯗ ꯍꯦꯟꯅ ꯄꯥꯡꯒꯜ ꯐꯒꯅꯤ ꯐꯪꯒꯅꯤ ꯍꯥꯏꯅ ꯍꯥꯏꯕꯤꯔꯦ ꯑꯩꯅ
ꯑꯥ
ꯌꯥꯔꯦ ꯑꯁ ꯃꯥꯅ ꯃꯥꯗꯦ ꯌꯥꯝ ꯍꯔꯥꯎ ꯌꯥꯝ ꯍꯔꯥꯎꯒ ꯀꯌꯥꯅꯤꯀꯣ ꯑꯁꯦꯡꯕꯣꯏ ꯏꯁꯩꯗꯨ ꯁꯤꯅꯦ ꯑꯈꯣꯏꯒꯤ ꯑꯃ ꯂꯩꯕꯅꯦ ꯎꯝ ꯀꯩ ꯑꯕ
ꯀꯩ ꯖꯥꯇꯤꯗ ꯌꯨꯝ ꯄꯥꯟꯕ꯭ꯔꯕꯥꯥ
ꯑꯔꯒꯤꯗꯣ ꯑꯥꯔꯒꯤ ꯆꯧꯀꯔꯤꯗ ꯑꯥꯔꯅ ꯍꯧꯔꯒ ꯑꯥꯏꯅ ꯂꯣꯏꯕ ꯆꯧ ꯇꯤꯛꯇꯣ ꯑꯗꯨꯗ ꯍꯥꯟꯕꯅꯤ ꯑꯗꯨꯗ ꯃꯣꯏꯅ ꯀꯩꯅꯣꯗꯒꯤꯅꯤ ꯀꯦꯅ ꯍꯧꯔꯒ ꯖꯦꯅ ꯂꯣꯏꯕ ꯂꯝꯗꯣ
ꯑꯥꯎ ꯑꯥ ꯑꯣ
ꯑꯗꯨ ꯃꯣꯏꯅ ꯃꯥꯒꯤ ꯃꯥꯁꯦ ꯑꯩꯅ ꯀꯩꯅꯣ ꯇꯧꯕꯗꯒꯤ ꯃꯥ ꯏꯁꯩ ꯑꯃ ꯍꯥꯏ ꯏꯁꯩꯗꯨꯁꯨ ꯌꯥꯝ ꯐꯖꯕꯅꯦꯕ ꯑꯥ ꯎ ꯃꯥꯒꯤ ꯂꯤꯔꯤꯛꯁꯇꯪ ꯂꯤꯔꯤꯛꯁꯇꯨꯒ ꯖꯦꯁꯨꯅ ꯍꯥꯏꯅꯤꯡꯉꯤꯕ ꯄꯣꯠꯇꯦ ꯌꯥꯝ ꯐꯖꯕꯅꯦꯕ
ꯎꯝ ꯍꯣꯏ ꯍꯣꯏ
ꯑꯗꯨ ꯍꯝꯕꯜ ꯅꯣꯏ ꯇꯥꯈꯔꯒꯗꯤ ꯌꯥꯝ ꯅꯨꯡꯉꯥꯏꯕꯅꯦꯕꯀꯣ ꯑꯩꯅ ꯁꯤ ꯑꯩꯗꯤ ꯍꯧꯖꯤ ꯍꯧꯖꯤꯛꯀꯥꯟꯁꯦ ꯑꯌꯥꯝꯕ ꯍꯣꯏ ꯍꯥꯟꯅꯕꯨꯗꯤ ꯑꯇꯣꯞ ꯑꯇꯣꯞꯄ ꯏꯁꯩꯁꯨ ꯏꯪꯂꯤꯁ ꯁꯣꯡꯁꯨ ꯌꯥꯝ ꯇꯥꯔꯝꯃꯦ ꯑꯇꯣꯞꯇꯣꯞꯄꯁꯨ ꯀꯣ ꯍꯥꯏꯕ ꯃꯩꯇꯩ ꯑꯃ ꯑꯣꯏꯒꯦꯔꯥ ꯑꯃ ꯑꯣꯏꯒꯦꯔꯥ ꯑꯗꯨꯝ ꯔꯣꯃꯥꯟꯇꯤꯛꯀꯤ ꯑꯣꯏꯔꯁꯨ ꯌꯥꯝ ꯇꯥꯔꯝꯃꯦ ꯍꯥꯏ ꯇ ꯑꯗꯨꯝꯕꯗꯣ ꯇꯥꯅꯤꯡꯉꯛꯇ꯭ꯔꯦꯕꯣ ꯇꯁꯦꯡꯅ ꯑꯗꯨꯒꯨꯝꯕꯗꯨꯅ ꯑꯩꯉꯣꯟꯗ ꯄꯥꯡꯒꯜ ꯀꯩꯝ ꯐꯪꯗꯦꯕ
ꯑꯗꯨꯝ ꯇꯥꯏ ꯇꯥꯒꯗꯕꯅꯤꯗ ꯑꯗꯨꯕꯨ ꯑꯗꯨꯝ ꯏꯁꯣꯔꯒꯤꯁꯨ ꯑꯗꯨꯝ ꯇꯧꯒꯗꯕꯗꯨꯗ
ꯈꯪꯗ꯭ꯔꯦ ꯑꯩꯗꯤ ꯍꯧꯖꯤꯛꯀꯥꯟꯁꯦ ꯑꯇꯣꯞꯄ ꯇꯥꯅꯤꯡꯉꯛꯇ꯭ꯔꯕ ꯑꯁꯦ ꯇꯁꯦꯡꯅ ꯁꯨꯡꯇꯥ ꯇꯥꯈꯤꯗ꯭ꯔꯦ ꯍꯥꯏꯔ ꯁꯝꯅ ꯍꯥꯏꯔ ꯁꯝꯅ ꯍꯥꯏꯔꯒꯗꯤꯀꯣ ꯑꯗꯨꯝꯕꯗ ꯌꯥꯝ ꯄꯛ ꯇꯥꯏ ꯇꯥꯏꯔꯝꯃꯦꯕꯀꯣ ꯑꯁ ꯇꯠ ꯑꯩꯅ ꯈ꯭ꯋꯥꯏ ꯄꯥꯝꯖꯕ ꯍꯥꯏꯔꯒꯗꯤ ꯁꯤꯡꯒꯔꯗꯗꯤ ꯀꯣ ꯂꯅꯥꯗꯦꯜꯔꯦ ꯑꯗꯨꯒ ꯑꯈꯣꯏꯒꯤ ꯇꯤꯂꯔꯁꯤꯞ
ꯇꯦꯂꯔꯁꯤꯞꯇꯤ ꯑꯩꯁꯨ ꯄꯥꯝꯖꯕꯤꯗꯦ
ꯇꯤꯂꯔꯁꯤꯞ ꯄꯥꯝꯃꯦ ꯕꯤꯂꯤ ꯏꯂꯤꯁ ꯄꯥꯝꯃꯦꯕꯀꯣ ꯌꯥꯝ ꯉꯥꯎꯖꯩ ꯃꯣꯏꯒꯤ ꯏꯁꯩꯖꯦ ꯏꯁꯩ ꯃꯤꯅꯤꯡꯐꯨꯜ ꯌꯥꯝ ꯂꯩꯕꯗꯣ ꯔꯅꯥꯗꯤꯔꯒꯤ ꯏꯁꯩꯒ ꯌꯥꯝ ꯂꯩꯗꯅ ꯃꯥꯒꯤ ꯐꯖꯕ ꯁꯔꯃꯇꯥꯏꯝ ꯁꯦꯠꯂꯦꯀꯥ ꯌꯥꯝ ꯐꯖꯕꯅꯦꯕ
ꯇꯦꯂꯔ ꯁꯋꯤꯞꯁꯦ ꯂꯨꯍꯣꯡꯒꯗꯧꯔꯦꯅꯦ
ꯑꯧ ꯂꯍꯣꯡꯗ꯭ꯔꯣꯕꯅꯦ ꯃꯥꯁꯨ ꯂꯍꯣꯡꯈ꯭ꯔꯁꯅꯨ ꯃꯥ ꯂꯤꯃꯜꯂꯦꯗ
ꯑꯥ ꯀꯩꯅꯣ ꯃꯣꯏ ꯐꯣꯇꯣꯗꯤ ꯊꯣꯛꯍꯟꯗ꯭ꯔꯤꯕꯅꯤ ꯀꯔꯤ ꯀꯔꯤ ꯇꯧ ꯈꯪꯗꯦ
ꯊꯣꯛꯍꯟꯗ꯭ꯔꯤ ꯍꯣꯡꯒꯔꯒꯗꯤ ꯃꯥꯁꯨ ꯌꯥꯔꯦꯗ ꯀꯨꯏꯔꯦꯕ ꯑꯁ ꯂꯤꯂꯦꯕ
ꯏꯁ
ꯌꯥꯗ꯭ꯔꯦꯕ ꯑꯗꯨꯅ ꯑꯗ ꯍꯧꯖꯤꯛ ꯄꯨꯗꯤ ꯇꯥꯏ ꯇꯥꯏ ꯑꯗꯣ ꯑꯅꯦ ꯁꯨꯝ ꯇꯥꯛꯏꯁꯤꯅ ꯀꯩ ꯍꯥꯏꯗꯤ ꯑꯦ ꯅꯪ ꯈꯣꯗꯣꯛꯀ ꯑꯦ ꯏꯁꯇꯦꯇꯁ ꯀꯨꯝꯕ ꯑꯃ ꯊꯝꯕꯁꯦ ꯍꯩ ꯐꯖꯕ ꯈꯜꯂ ꯊꯝꯅꯤꯡꯉ꯭ꯔꯁꯨ ꯑꯗꯣ ꯑ ꯁꯣꯝ ꯑꯗꯨ ꯃꯇꯝꯗꯗꯤ ꯏꯁꯣꯔ ꯏꯁꯩ ꯁꯪꯉꯛꯄ ꯃꯇꯝꯗꯗꯤ ꯑꯦꯃꯤꯅ ꯀꯥꯏ ꯁꯨꯝ ꯇꯧꯔꯦ ꯑꯗꯨ ꯈꯜꯂꯤꯩ ꯋꯥꯈꯜ ꯂꯩꯗꯅ ꯑꯗꯨꯝ ꯈꯤꯇꯪ ꯏꯁꯩꯗꯨꯒ ꯐꯣꯇꯣ ꯆꯥꯟꯅꯕ ꯁꯃꯛꯇꯇꯞ ꯐ ꯇꯪꯥꯟꯅꯕꯁꯨ ꯌꯥꯎꯋꯗꯅ ꯑꯗꯨ ꯃꯣꯏꯁꯨ ꯈꯔ ꯊꯝꯃ ꯇꯔꯗ ꯇꯔꯣꯀꯣ
ꯃꯅꯤꯄꯨꯔꯤꯁꯤꯗꯤ ꯄꯥꯝꯗꯕ꯭ꯔꯣ
ꯃꯅꯤꯄꯨꯔ ꯏꯁꯩꯗꯤ ꯄꯥꯝꯗꯤ ꯄꯥꯝꯃꯦꯗ ꯃꯅꯤꯄꯨꯔ ꯏꯁꯩ ꯄꯥꯝꯕ ꯍꯥꯏꯗꯤ ꯀꯩꯅꯣꯒꯤ ꯑꯥꯏ ꯈꯔ ꯄꯥꯝꯖꯕ ꯍꯥꯏꯔꯒꯗꯤ ꯁꯤꯡꯒꯔꯗꯗꯤ ꯀꯩꯅꯣꯗꯣ ꯔꯥꯁ ꯑꯗꯨꯝ ꯄꯥꯝꯃꯦꯀꯣ ꯑꯗꯨꯒ ꯅꯍꯥꯗ ꯍꯥꯏꯔꯒꯗꯤ ꯀꯩꯅꯣꯒꯨꯝꯕ ꯑꯕꯤꯁꯦꯛꯀꯨꯝꯕꯀꯣ ꯑꯕꯤꯦꯛ ꯑꯕꯤꯁꯦꯛ ꯆꯤꯡꯈꯩ ꯀꯥꯏꯅ ꯂꯩꯕꯅꯦꯕꯀꯣ
ꯈꯪꯗꯦ
ꯑꯗꯨꯒ ꯑꯩꯈꯣꯏꯒꯤꯕꯤ ꯑꯩꯗꯤ ꯑꯗꯨꯝ ꯁꯣꯂꯣꯒꯤ ꯁꯣꯂꯣꯒꯤꯗꯤ ꯑꯗꯨꯝ ꯃꯤ ꯃꯤꯑꯣꯏ ꯑꯃꯇꯪꯒꯤꯗꯤ ꯑꯗꯨꯝ ꯀ ꯀꯄꯛ ꯑꯗꯨꯝ ꯇꯥꯏꯑꯕ ꯑꯗꯨꯒ ꯑꯌꯥꯝꯕ ꯇꯥꯔꯤꯁꯤꯅ ꯕꯦꯟꯒꯨꯝꯕꯅ ꯇꯥꯏꯑꯕꯀꯣ
ꯅꯨꯄꯤꯗꯗꯤ ꯀꯅꯥ ꯄꯥꯝꯒꯦ ꯍꯥꯏꯕꯗꯨ ꯁꯤꯟꯖꯌꯥꯗ ꯎꯝ
ꯅꯨꯄꯤꯗꯨꯗꯤ ꯁꯨꯁꯃꯤꯇꯥ
ꯑꯦ
ꯑꯇꯥ ꯆꯤꯇ꯭ꯔꯥ ꯌꯥꯔꯁꯤꯟ ꯆꯅꯨ
ꯀꯗꯥ
ꯌꯥꯔꯁꯤꯟ
ꯈꯪꯗꯗꯅꯔꯣ
ꯑ ꯍꯧꯖꯤꯛ ꯂꯩꯕꯅꯦ ꯀꯩꯅꯣꯒꯤ ꯑ ꯑꯁ ꯀꯥꯎꯈ꯭꯭ꯔꯦ ꯏꯁꯩ ꯃꯃꯤꯡꯗꯣ ꯋꯥꯏꯅꯤ ꯁꯗ ꯑ ꯀꯥꯎ ꯀꯥꯎ ꯍꯥꯏ ꯐꯖꯕꯅꯦ ꯐꯣꯡꯗꯣꯂ ꯍꯥꯏ ꯑꯗꯨꯁꯨ ꯅꯨꯄꯤꯗꯨꯁꯨ ꯐꯖꯕꯅꯦ ꯄ꯭ꯔꯤꯊꯤꯅꯥꯝꯁꯨ ꯄ꯭ꯔꯤꯊꯤꯁ ꯐꯖꯔꯦꯅ ꯄ꯭ꯔꯤꯇꯤꯁ ꯄꯥꯝꯃꯦ ꯄ꯭ꯔꯤꯇꯤꯁ ꯄꯥꯝꯃꯦ ꯑꯗꯨꯒ ꯀꯩꯅꯣꯒꯤꯁꯨ ꯀꯩꯅꯣꯒꯤ ꯇꯇꯤꯂ ꯊꯥꯐꯝ ꯃꯈꯩꯅ
ꯀꯔꯤ ꯑ ꯄ꯭ꯂꯦꯇꯤ ꯑꯥ ꯑꯗꯣ ꯑꯩꯗꯤ ꯃꯥ ꯄꯥꯝꯕꯗꯤ ꯑꯣꯏꯗꯤꯦ ꯀꯩꯒꯤꯔꯣ
ꯍꯟꯗꯛ ꯃꯥꯒꯤ ꯑꯔꯥꯡ ꯑꯔꯝꯈꯛꯇꯪ ꯇꯥꯈꯤꯕꯗꯣ ꯑꯗꯨꯇꯪ ꯄꯥꯝꯕ ꯋꯥꯗ ꯃꯥꯒꯤ ꯁꯦꯔꯥꯡ ꯑꯃꯈꯛꯇꯪꯕꯤ ꯑꯗꯨꯗꯣ ꯇꯩ ꯇꯥꯗꯦꯗ ꯃꯥꯒꯤꯦꯃ ꯃꯥꯒꯦ ꯑꯃ ꯈꯣꯏ ꯃꯨꯅꯤ ꯈꯣꯏꯣ
ꯑꯣ ꯑꯗꯨꯒꯤꯗꯣ
ꯑ ꯍꯣꯏ ꯍꯣꯏ ꯑꯗꯨ ꯑꯗꯨꯝ ꯄꯦꯇꯤ ꯌꯦ ꯁꯛꯄꯅꯦ
ꯀꯩꯅꯣ ꯀꯨꯝꯈꯤꯕꯗꯣ ꯁꯣꯅꯤꯌꯥ ꯀꯨꯝꯈꯤꯕꯗꯣ
ꯍꯣꯏ ꯍꯣꯏ ꯍꯣꯏ ꯑꯗꯨꯁꯨ ꯑꯗꯨꯝ ꯃꯥꯅ ꯁꯛꯄꯅꯤꯗꯅ
ꯎꯝꯝ
ꯑꯗꯨꯒ ꯀꯩꯅꯣꯝꯒꯤꯗꯗꯤ ꯑꯩꯈꯣꯏꯒꯤ ꯐ ꯐꯤꯂꯤꯛꯁꯇꯤ ꯄꯥꯝꯃꯤꯀꯣ ꯐꯤꯛꯁꯇꯤ
ꯁꯜꯂꯤ ꯑꯥ
ꯐꯦꯂꯤꯦꯛꯛꯁꯇ ꯌꯥꯡ ꯈꯔ ꯀꯥꯎꯂꯛꯑꯦ ꯇꯃꯣꯣꯏꯗꯤ ꯆꯥꯂꯥ ꯆꯥꯍꯅꯗꯤ ꯑꯉꯥꯡ ꯑꯣꯏꯩꯗ ꯈꯔ ꯄꯥꯝꯃꯝꯃꯦ ꯃꯥꯁꯦ
ꯌꯥꯝꯝꯗꯗ ꯍꯥꯏ
ꯃꯥ ꯑꯉꯥꯡ ꯑꯣꯏꯉꯩꯗ ꯄꯥꯝꯃꯦ ꯃꯥꯒꯤ ꯑꯗꯣ ꯃꯥꯒꯤ ꯌꯦꯠꯇꯕ ꯄꯛꯇꯕ ꯑꯃ ꯌꯥꯎꯈꯤꯕꯗꯣ ꯑꯗꯨꯗꯒꯤ ꯑꯩ ꯁꯤꯗ ꯍꯥꯏꯅꯈꯤꯗ꯭ꯔꯦꯕ ꯃꯥꯒꯤ ꯑꯃ ꯕꯥꯏꯔꯦꯜ ꯆꯠꯄꯗꯣ ꯃꯥꯒꯤ ꯑꯃ ꯀꯃꯥꯟ ꯀꯃꯥꯏꯥꯟꯒ ꯂꯥꯎꯑꯣꯒ ꯂꯩꯕꯅꯤꯅꯦ ꯑꯗꯨꯗ ꯑꯁꯣꯝ ꯑꯩꯈꯣꯏꯔꯣꯝꯒꯤ ꯦꯗꯤ ꯄꯕꯥꯥꯎꯗꯦ ꯇꯗꯤꯦꯦ ꯗꯦ ꯃꯣꯏ ꯑꯗꯨꯝꯕ ꯐ ꯐꯤꯂꯤꯛꯁꯇꯤ ꯄꯥꯝꯃꯦꯕ ꯇꯁꯦꯡꯅ ꯍꯧꯖꯤꯛꯇꯁꯤ ꯏꯁꯩꯗꯁꯨ ꯌꯥꯝ ꯐꯖꯅ ꯁꯛꯑꯦꯕ ꯃꯥꯒꯤ ꯁꯗ꯭ꯔꯣ ꯃꯣꯏꯗꯤ ꯍꯣꯡꯈꯠꯂꯒ ꯇꯧꯗ ꯌꯥꯝ ꯐꯖꯕꯅꯤ ꯑꯗꯨꯗꯣ ꯃꯥꯏꯈꯨꯗꯣ
ꯑꯧ ꯑꯧ ꯑꯧ ꯑꯧ
ꯇꯥꯏ ꯍꯠꯇ꯭ꯔꯣ
ꯇꯥꯏ ꯇꯥꯏꯦ ꯗꯕꯣꯏꯗꯤꯃꯔ ꯇꯥꯏ ꯃꯥ
ꯑꯗꯨꯗ ꯀꯩꯅꯣ ꯐꯤꯂꯤꯛꯁꯇꯤ ꯌꯥꯝꯅ ꯉꯥꯡꯅꯕꯅꯦꯍꯦ ꯃꯤ ꯌꯥꯝꯕ ꯅꯨꯄꯤꯁꯤꯡꯗꯤ
ꯉꯥꯎꯅꯩꯌꯦ ꯉꯥꯎꯅꯩꯌꯦ ꯑꯩꯗꯤ ꯉꯥꯎꯗꯦꯗ
ꯅꯪ ꯉꯥꯎ ꯀꯀ
ꯂꯩꯗꯨꯗ
ꯍꯥꯏꯗꯌꯥ ꯎꯇꯝꯅꯤ ꯇꯥꯕ꯭ꯔ ꯎꯇꯝꯗꯤ ꯎꯇꯝ ꯑꯥ ꯑꯁ ꯌꯥꯏ ꯑꯗꯨ ꯂꯤꯖꯦꯟ ꯑꯃ ꯇꯥꯔꯝꯕ ꯐꯩ ꯑꯗꯨꯃꯗꯤ ꯇꯥꯔꯝꯕ ꯐꯩ ꯑꯗꯨꯗꯤ ꯎꯇꯝ ꯑꯣꯏ ꯑꯣꯏꯇꯥꯥꯔ ꯈꯗꯤ ꯐꯖꯩꯑꯕ ꯑꯗꯨ ꯊꯥ ꯃꯉꯥꯒꯤ ꯃꯣꯏꯗꯤ ꯂꯩꯖꯩꯅꯤ ꯑꯗꯨꯒ ꯕꯦꯟꯗꯗꯤ